ꯇꯥꯕ꯭ꯔꯣ ꯑꯧ ꯇꯥꯢ
ꯁꯥꯕ ꯈꯔꯥ ꯐꯔꯕ꯭ꯔꯣ
ꯌꯥꯝ ꯐꯔꯦꯗ ꯁꯥꯕꯕꯨꯗꯤ
ꯑꯣ ꯀ꯭ꯔꯤ ꯍꯥꯏꯕ ꯅꯪꯅ ꯍꯥꯏꯕꯗꯣ
ꯍꯨꯝ ꯅꯣꯏꯗꯤ ꯁꯥꯕ ꯈꯔ ꯐꯔꯕ꯭ꯔꯣ ꯅꯣꯏ ꯅꯣꯏꯒꯤꯗꯨꯗꯤ
ꯑꯩꯈꯣꯏꯁꯨ ꯑꯗꯨꯝ ꯁꯥꯔꯤꯌꯦꯗ
ꯁꯥꯕꯁꯤ ꯀ꯭ꯔꯤ ꯃꯇꯝꯗ ꯐꯗꯣꯏꯅꯣ ꯈꯪꯗꯦ ꯑꯩꯅ ꯈꯟꯕꯗ ꯁꯥꯕꯁꯤꯝ ꯑꯣꯛꯇꯣꯕ꯭ꯔ ꯅꯣꯕꯦꯝꯕ꯭ꯔ ꯑꯗꯨꯋꯥꯏꯗ ꯑꯣꯏꯅ ꯀꯩꯅꯣ ꯇꯧꯒꯗꯧ ꯃꯥꯜꯂꯦꯗ
ꯏꯪꯕꯁꯤꯔꯣ
ꯎꯝ ꯈꯤꯇꯪ ꯏꯪꯔꯛꯄꯁꯦ
ꯍꯌꯦꯡꯗꯤ ꯀ꯭ꯔꯤ ꯏꯟꯁꯥꯡ ꯆꯥꯔꯅꯤ ꯅꯣꯏꯗꯤ
ꯍꯌꯦꯡꯗꯤ ꯑꯩꯗꯤ ꯍꯥꯏꯕ ꯉꯝꯗ꯭ꯔꯦꯗ ꯍꯌꯦꯡ ꯍꯌꯦꯡꯗꯤ ꯅꯨꯡꯁꯤꯔꯨꯕ ꯏꯃꯥꯅ ꯊꯣꯡꯕꯤꯕ ꯏꯟꯖꯥꯡꯗꯣ ꯑꯗꯨꯅꯤ ꯑꯗꯨ ꯑꯩ ꯉꯥꯏꯕ ꯇꯥꯔꯦꯅ
ꯍꯥꯎꯕ ꯊꯣꯡꯕꯤꯒꯅꯤꯗ
ꯍꯥꯌꯦꯡꯗꯤ ꯊꯦꯡꯅꯁꯨ ꯍꯧꯒꯠꯀꯦ
ꯑꯟꯇ ꯑꯩꯈꯣꯏꯅꯤ ꯑꯩꯈꯣꯏꯁꯨ ꯊꯦꯡꯅ ꯍꯧꯒꯠꯇꯣꯏꯅꯦ
ꯄꯨꯡ ꯀꯌꯥꯗ ꯍꯧꯒꯠꯀꯦꯔꯣ ꯅꯪꯗꯤ
ꯎꯝ ꯁꯦꯚꯦꯡꯒꯨꯝꯕꯗꯗꯤ ꯍꯧꯒꯠꯀꯅꯤꯗ
ꯁꯨꯕꯦꯟ
ꯎꯝ
ꯎꯝ ꯎꯝ ꯌꯥꯏꯗ
ꯅꯣꯢꯊꯤ
ꯑꯥ ꯈꯪꯗꯦꯗ ꯑꯩꯗꯤ ꯑꯗꯨꯝ ꯐꯥꯏꯐ ꯀꯣ ꯐꯥꯏꯐ ꯑꯗꯨꯗ ꯗꯨꯝ ꯍꯣꯒꯠꯂꯒ ꯗꯨꯝ ꯇꯨꯝꯁꯨ ꯇꯨꯝꯃꯦꯀꯣ ꯕꯨꯗꯤ ꯗꯨꯝ ꯌꯥꯗ꯭ꯔꯦꯕ ꯗꯨꯝ ꯍꯧꯒꯠꯄꯗꯣ ꯃꯤꯠ ꯃꯤꯠꯇꯣꯀꯣ ꯎꯝ ꯎꯝ ꯇꯨꯝꯕꯩ ꯃꯇꯝ ꯍꯥꯢꯕꯗꯨꯔꯣ ꯍꯣꯏ ꯎꯝ ꯎꯝ ꯍꯣꯢ ꯍꯨꯏ ꯑꯩꯈꯣꯏꯒꯤ ꯍꯨꯏꯗꯣ ꯗꯨꯝ ꯀ꯭ꯂꯕ ꯄꯨꯊꯣꯛꯈ꯭ꯔꯅꯤ ꯁꯣꯛꯑꯒ ꯑꯗꯨꯝ ꯑꯗꯨꯝ ꯆꯪꯉ ꯑꯗꯨꯝ ꯐꯣꯟ ꯌꯦꯡꯕ꯭ꯔꯥ ꯑꯗꯨꯝ ꯇꯨꯝꯒꯤ ꯐꯃꯨꯡꯗ ꯇꯨꯝꯕꯗꯤ ꯅꯠꯇꯦꯗ ꯑꯗꯨꯝ ꯅꯪ ꯑꯗꯨ ꯄꯨꯡ ꯇꯔꯦꯠꯇ ꯍꯧꯒꯠ ꯍꯧꯒꯠꯇꯦꯕ
ꯍꯣꯢ ꯑꯗꯨꯗ ꯍꯧꯒꯠꯄ ꯇꯥꯔꯦ
ꯑꯁ ꯑꯗꯨꯗꯤ ꯌꯥꯝ ꯐꯩꯅꯦ
ꯍꯣꯢ ꯐꯥꯕ꯭ꯔ ꯐꯠ
ꯐꯠꯇꯕ꯭ꯔ ꯈꯪꯗꯦ ꯌꯥꯝ ꯐꯩꯗꯥ ꯈꯪꯗꯦꯗ
ꯃꯥꯏꯟꯅ ꯇꯧꯋꯣꯗ ꯍꯥꯢ ꯒ꯭ꯌꯥꯟ ꯇꯥꯗ꯭ꯔꯦ
ꯌꯥꯝ ꯐꯩꯗ
ꯁꯥꯕꯒ ꯀꯣꯛ ꯉꯥꯎꯋꯦ ꯑꯩꯗꯤ
ꯅꯠꯇꯦ ꯅꯪ ꯌꯥꯝ ꯁꯥꯕꯗꯕꯨ
ꯅꯣꯏꯕꯩ ꯑꯣꯏꯔꯝꯅꯤ ꯁꯥꯕ ꯅꯣꯢꯕꯩꯅꯤꯅꯦ
ꯑꯗꯨ ꯑꯣꯏꯔꯗꯤ ꯀꯩꯅꯣ ꯇꯧꯔꯣꯍꯦ ꯇꯥꯕ꯭ꯔꯣ ꯇꯥꯢꯌꯦ ꯇꯥꯏꯌꯦ ꯑꯗꯨ ꯑꯣꯏꯔꯗꯤ ꯅꯪꯒꯤꯗꯃꯛꯇ ꯌꯥꯝꯅ ꯐꯕ ꯑꯩ ꯌꯥ ꯑꯃ ꯍꯥꯏꯕꯤꯒꯦꯍꯦ
ꯀꯩꯅꯣ
ꯅꯪ ꯅꯣꯏꯔꯗꯤꯀꯣ
ꯎꯝ
ꯅꯣꯢꯔ ꯍꯨꯃꯥꯡ ꯍꯨꯃꯥꯡ ꯌ ꯍꯨꯃꯥꯡ ꯌꯥꯝ ꯊꯣꯛ ꯊꯣꯛꯄꯗꯣ ꯈꯤꯇꯪ ꯑꯣꯏꯔꯦ ꯍꯨꯃꯥꯡ ꯌꯥꯝ ꯊꯣꯛꯄꯗꯣ
ꯎꯝ
ꯑꯗꯨ ꯑꯣꯏꯔꯦ ꯅꯪꯒꯤꯗꯃꯛꯇꯤ ꯌꯥꯝꯅꯀꯣ ꯄ꯭ꯔꯤꯀꯣꯁꯟ ꯑꯃ ꯍꯥꯏꯕꯤꯒꯦ
ꯀꯩꯅꯣ
ꯍꯦꯛ ꯍꯧꯒꯠꯂꯦꯗꯅ
ꯎꯝ
ꯍꯦꯛ ꯍꯧꯒꯠ ꯃꯇꯝꯗ ꯐꯃꯨꯡꯗꯤ ꯍꯦꯛ ꯀꯨꯝ ꯀꯨꯝꯕ ꯃꯇꯝꯗꯣ ꯐꯃꯨꯡꯗ ꯍꯦꯛ ꯅꯪ ꯐꯃꯨꯡꯗ ꯍꯦꯛ ꯅ ꯅꯈꯣꯡ ꯍꯦꯛ ꯊ ꯊꯥꯕ ꯃꯇꯝꯗꯣ ꯗꯨꯍꯦꯛ ꯊꯥꯡꯕ ꯃꯇꯝꯗꯨꯗ ꯑꯦꯠꯂꯤꯁ ꯄꯣꯁ ꯑꯞꯇꯧ
ꯑꯥ
ꯄꯣꯁ ꯑꯞꯇꯣ ꯇꯦꯟ ꯇꯥꯏꯝꯁ ꯇꯧꯋꯣ ꯇꯦ ꯇꯦꯟ ꯇꯦꯟ ꯇꯧꯋꯣ ꯇꯦꯟ ꯇꯥꯏꯝ ꯇꯧ ꯇꯧ ꯇꯧ ꯃꯇꯝꯗꯀꯣ ꯑꯗꯨꯝ ꯇꯣꯛꯑꯣ ꯌꯥꯝꯅ ꯇꯧꯒꯅꯨ ꯖꯁ ꯇꯦꯟ ꯇꯥꯏ ꯇꯦꯟ ꯇꯥꯏꯝꯁ ꯀꯣ
ꯍꯟꯕꯨ ꯍꯟꯊꯕ꯭ꯔꯣꯅꯦ
ꯑꯩ ꯍꯥꯏꯒꯦ ꯑꯩ ꯍꯥꯏꯒꯦ ꯑꯩ ꯑꯩ ꯍꯥꯏꯒꯦꯕꯀꯣ ꯇꯦꯟ ꯇ ꯇꯦꯟ ꯇꯥꯏꯝꯁ ꯈꯛꯇꯪ ꯇꯧꯋꯣꯕꯀꯣ ꯑꯗꯨꯗꯤ ꯍꯦꯟꯁꯨ ꯍꯦꯟꯒꯅꯨ ꯑꯁ ꯑꯩ ꯑꯃꯨꯛꯀ ꯑꯁ ꯑꯁꯤꯗꯤꯒꯤ ꯑꯃꯨꯛꯀ ꯉꯝꯒꯅꯤꯗ ꯍꯥꯏꯕ ꯋꯥꯈꯟꯗꯣ ꯂꯥꯛꯀꯅꯤꯕ ꯑꯗꯣ ꯇꯧꯒꯅꯨ ꯖꯁ ꯇꯦꯟ ꯇꯥꯏꯝꯁ ꯇꯦꯟ ꯇꯥꯏꯝꯁꯀꯣ ꯐꯤꯐꯇꯤꯟ ꯗꯦꯖ ꯐꯤꯐꯇꯤꯟ ꯗꯦꯖ ꯀꯣ ꯐꯤꯞꯇꯤꯟ ꯗꯦꯖ ꯐꯤꯐꯇꯤꯟ ꯗꯦꯛꯁ ꯇꯪ ꯇꯦꯟ ꯇꯥꯏꯝ ꯈꯛꯇꯪꯀꯣ ꯇꯦꯟ ꯇꯥꯏꯝ ꯇꯦꯟ ꯇꯥꯏꯝꯁ ꯈꯛꯇꯪ ꯇꯧ ꯐꯤꯐꯇꯤꯟ ꯗꯦꯖꯀꯣ ꯇꯦꯟ ꯇꯥꯏꯝꯁ ꯇꯧꯋꯣꯕ ꯑꯗꯨꯝ ꯑꯗꯨ ꯐꯤꯖꯦꯟꯁꯦ ꯅꯪ ꯋꯥꯟ ꯋꯤꯛꯀꯨꯝꯕ ꯍꯦꯟꯕ ꯃꯇꯝꯗꯣ
ꯎꯝ
ꯋꯥꯟ ꯋꯤꯛ ꯑꯣꯏꯔꯗꯤ ꯁꯚꯦꯟ ꯗꯦꯖꯅ ꯅꯪ ꯑꯃꯨꯛꯈꯛ ꯍꯦꯟꯅꯤꯡꯕ ꯃꯇꯝ ꯂꯥꯛꯀꯅꯦꯕ ꯗ ꯑꯗꯨꯃꯥꯏꯅ ꯇꯧꯒꯅꯣꯀꯣ ꯐꯤꯐꯇꯤꯟ ꯗꯦꯖ ꯇꯦꯟ ꯇꯥꯏꯝꯈꯤꯇꯪ ꯇꯧꯍꯧꯕ
ꯎꯝ ꯑꯗꯨꯗꯒꯤ ꯍꯦꯟꯕ ꯌꯥꯗꯦ
ꯍꯦꯟꯕ ꯌꯥꯕ ꯍꯦꯟꯕ ꯌꯥꯗꯦ ꯍꯥꯏꯕ ꯅꯠꯇꯦ ꯅ ꯍꯦꯟꯅꯤꯡꯉꯗꯤ ꯍꯦꯜꯂꯣꯗ
ꯎꯝ ꯑꯁ ꯑꯩ ꯉꯝꯁꯨ ꯉꯝꯃꯣꯏꯗ ꯅꯪꯅ ꯍꯥꯏꯕꯗꯨꯗꯤ ꯃꯉꯥ ꯐꯥꯎ ꯉꯝꯃꯣꯏꯗ ꯋꯥꯗꯦ ꯃꯉꯥꯒ ꯇꯧꯕꯁꯨ
ꯈꯪꯗ꯭ꯔꯦꯗ ꯑꯗꯨꯕꯨꯗꯤ ꯇ
ꯅꯪꯗꯤ ꯀꯌꯥ ꯉꯝꯗꯅ
ꯍꯥꯍꯥ ꯑꯩꯁꯨ ꯉꯝꯗꯦꯗ
ꯀ꯭ꯔꯤꯍꯏꯕꯥ
ꯑꯩꯁꯨ ꯉꯝꯗꯦꯗ ꯑꯩꯁꯨ ꯉꯝꯗꯦꯗ
ꯑꯥ
ꯑꯗꯨ ꯑꯣꯏꯁꯨ ꯁꯨꯝ ꯍꯥꯏꯕ ꯋꯥꯅꯤꯗ
ꯎꯝ ꯍꯣꯏ ꯇꯧꯕ ꯇꯥꯔꯦ ꯍꯌꯦꯡ ꯉꯝꯒꯦꯔꯥ ꯉꯝꯃꯣꯏꯒꯦꯔꯥ ꯍꯥꯏꯕꯗꯣ ꯅꯣꯏ ꯏꯃꯥ ꯈꯣꯏꯗꯤ ꯂꯣꯏ ꯇꯨꯝꯈ꯭ꯔꯕ꯭ꯔꯣ
ꯇꯨꯝꯈ꯭ꯔꯦ ꯎꯝ
ꯉꯜꯂꯦꯅꯦ
ꯃꯣꯏꯗꯤ ꯏꯎꯝ ꯑꯗꯨꯝ ꯉꯟꯅ ꯇꯨꯝꯕꯅꯤꯗ
ꯑꯣ ꯉꯟꯅ ꯇꯨꯝꯕꯁꯨ ꯅꯨꯡꯉꯥꯏꯗꯤ ꯅꯨꯡꯉꯥꯏꯕꯅꯤꯗ
ꯑꯍꯟ ꯑꯣꯏꯕꯅꯤꯅꯀꯣ
ꯍꯣꯏ
ꯑꯗꯨꯃꯥꯏꯅ
ꯅꯪꯗꯤ ꯆꯍꯤ ꯀꯌꯥꯒꯨꯝꯕ ꯁꯨꯔꯕ꯭ꯔꯣ
ꯅꯪꯒꯤ ꯆꯍꯤ ꯀꯌꯥ ꯁꯧꯔꯒꯦ
ꯅꯪꯉꯣꯟꯗ ꯍꯥꯟꯅ ꯍꯪꯉꯒ ꯀꯔꯤ
ꯑꯩꯗꯤ ꯍꯟꯗꯛ ꯊꯥꯔꯇꯤ ꯇꯨ ꯍꯟꯗꯛ ꯖꯨꯂꯥꯏ ꯑꯣꯏ ꯊꯥꯔꯇꯤ ꯊ꯭ꯔꯤ ꯁꯨꯔꯅꯤ
ꯑꯣ ꯑꯗꯨꯗꯤ
ꯅꯥꯏꯟꯇ ꯊ꯭ꯔꯤꯒꯤ ꯎꯝ
ꯍꯥꯥ
ꯈꯪꯗ꯭ꯔꯦꯗ ꯑꯗꯨꯕꯨꯗꯤ ꯑꯩꯅ ꯏꯁꯥꯅ ꯍꯥꯏꯕ ꯌꯥꯗ꯭ꯔꯦ ꯅꯣꯏꯅ ꯌꯦꯡꯕ ꯃꯇꯝꯗ ꯑꯗꯨꯝ ꯍꯥꯏꯕ ꯇꯥꯔꯦꯅꯦ ꯑꯗꯨꯕꯨꯗꯤ ꯏꯁꯥꯅ ꯑꯩꯗꯤ ꯗꯨꯝ ꯍꯥꯏꯕ ꯌꯥꯔꯦ ꯑꯩ ꯑꯩꯗꯤ ꯅꯥꯏꯟꯇꯤ ꯊ꯭ꯔꯤꯒꯤ ꯑꯉꯥꯡꯅꯅꯦ ꯑꯣ
ꯐꯩꯌꯦ ꯐꯩꯌꯦ ꯈ꯭ꯔ ꯑꯍꯟ ꯑꯣꯏꯕꯅ ꯒ꯭ꯌꯥꯟ ꯇꯥꯅꯤꯡꯉꯥꯏ
ꯎꯝ ꯑꯈꯣꯏ ꯆꯦ ꯑꯍꯟ ꯑꯍꯟꯁꯦ ꯗꯨꯝ ꯑꯣꯏꯕꯒꯤ ꯑꯗꯨꯝ ꯇꯥꯔꯦꯅꯦꯀꯣ ꯑꯗꯨꯗꯤꯀꯣ
ꯑꯗꯨ ꯇꯥꯔꯦ ꯍꯣꯏ ꯑꯍꯟ ꯑꯣꯏꯕꯅ ꯐꯕꯅꯦ
ꯆꯨꯝꯃꯦꯗ ꯅꯪꯅ ꯍꯥꯏꯕꯁꯨꯀꯣ ꯍꯥꯏꯕꯗꯤ ꯁꯤꯡꯅꯔꯝ ꯃꯇꯝꯗꯗꯤ ꯋꯥ ꯌꯥꯝ ꯉꯥꯡꯉꯨꯔꯦ ꯈ꯭ꯔ ꯑꯉꯥꯡ ꯑꯣꯏꯔ ꯃꯇꯝꯗꯣ ꯑꯉꯥꯡ ꯑꯣꯏꯔꯉꯥꯏ ꯃꯇꯝꯅꯤꯅ ꯁ꯭ꯀꯨꯜ ꯀꯥꯔꯒ ꯀꯩꯅꯣ ꯇꯧ ꯃꯇꯝꯗ ꯑꯦ ꯁꯨꯃꯥꯏ ꯇꯧꯔꯗꯤ ꯆꯍꯤꯁꯦ ꯇ꯭ꯋꯦꯟ ꯇ꯭ꯋꯦꯟꯇꯤ ꯐꯥꯏꯚ ꯇꯨ ꯇ꯭ꯋꯦꯟ ꯇ꯭ꯋꯦꯟꯇꯤ ꯐꯥꯏꯚ ꯇꯨ ꯊꯥꯔꯇꯤ ꯇꯨ ꯊꯥꯔꯇꯤ ꯇꯨ ꯊꯔꯇꯤ ꯊꯔꯇꯤ ꯊꯔꯇꯤ ꯐꯥꯏꯚꯀꯨꯝꯕ ꯑꯗꯨꯝ ꯑꯩꯈꯣꯏꯁꯦ ꯌꯥꯝ ꯉꯥꯎꯁꯤꯟꯅꯔꯁꯨ ꯍꯥꯏꯕ ꯇꯥꯔꯦꯗ ꯈ꯭ꯔ ꯑꯗꯨꯝ ꯉꯥꯎꯕ ꯆꯠꯂꯖꯨ ꯁꯤꯒꯤ ꯁꯤ ꯋꯥꯈꯜꯗꯤ ꯑꯗꯨꯝ ꯂꯩꯌꯦꯕ ꯇꯧꯗ꯭ꯔꯦ ꯅꯈꯣꯏꯅ ꯄ꯭ꯗꯣ ꯍꯧꯖꯤꯛ ꯍꯧꯖꯤꯛ ꯃꯣꯏꯅ ꯍꯥꯏꯔ ꯍꯥꯏꯔꯗꯨꯅꯦ ꯇ꯭ꯋꯦꯟꯇꯤ ꯐꯥꯏꯚ ꯇꯨ ꯑꯩ ꯑꯩꯖꯦ ꯑꯗꯨꯝ ꯂꯥꯛꯕ ꯇ꯭ꯋꯦꯟꯇꯤ ꯁꯤꯛꯁ ꯑꯣꯏꯔꯦ ꯇ꯭ꯋꯦꯟꯇꯤ ꯁꯤꯛꯁ ꯇ꯭ꯋꯦꯟꯇꯤ ꯁꯤꯛꯁ ꯃꯇꯝꯗ ꯑꯗꯨꯝ ꯁꯥꯥꯔꯚꯤꯁ ꯐꯪꯉ ꯂꯩꯔꯦ ꯑꯗꯨꯝ ꯊꯔꯇꯤ ꯊꯔꯇꯤ ꯋꯥꯟ ꯊꯔꯇꯤ ꯇꯨ ꯊꯥꯔꯇꯤ ꯆꯍꯤ ꯆꯍꯤ ꯑꯍꯨꯝꯈꯛꯇ ꯉꯥꯏꯔꯤꯕ ꯑꯩꯅ ꯈꯔ ꯑꯗꯨꯃꯥꯏꯅ ꯇꯧꯔꯤꯁꯦ ꯑꯗꯨꯗ
ꯐꯔꯦꯅꯦ
ꯑꯩ ꯁꯥꯏꯌꯦꯗ ꯑꯩꯗꯤ ꯀ꯭ꯔꯝꯃꯥꯏ ꯇꯧꯕꯅꯣ
ꯑꯩꯅ ꯍꯥꯏꯅꯤꯡꯔꯤꯁꯤꯅ ꯀꯩꯁꯨ ꯅꯠꯇꯦꯗ ꯎꯝ ꯁꯨ
ꯁꯪꯕ ꯅꯪꯅ ꯍꯥꯏꯅꯤꯡꯕꯁꯦ ꯀꯩꯁꯨ ꯅꯠꯇꯦ
ꯑꯩꯅ ꯍꯥꯏ
ꯐꯒꯤ ꯇꯧꯕꯅꯦ
ꯄ꯭ꯔꯥꯎ ꯇꯧꯕ ꯅꯠꯇꯕꯀꯣ ꯄꯥꯎ ꯇꯧꯕ ꯅꯠꯇꯕ ꯑꯗꯨꯝ ꯍꯧꯖꯤꯛ ꯃꯇꯝꯗꯗꯤ ꯑꯗꯨꯝ ꯍꯦ ꯍꯥꯏꯕ ꯃꯇꯝꯗ ꯑꯗꯨꯝ ꯐ꯭ꯔꯤ ꯑꯣꯏꯅ ꯑꯗꯨꯝ ꯍꯥꯏꯈ꯭ꯔꯦꯕ ꯑꯩꯁꯨ ꯍꯧꯖꯤꯛ ꯐꯥꯎꯁꯦ ꯑꯩꯒꯤ ꯄꯥꯔꯠꯅꯔ ꯌꯦꯡ ꯂꯩꯕꯁꯦ ꯇꯥꯕ꯭ꯔꯣ ꯇꯥꯏꯌꯦ ꯇꯥꯏ ꯄ꯭ꯔ ꯐ꯭ꯔꯤ ꯑꯣꯢ ꯂꯩꯔꯒ ꯍꯧꯖꯤꯛꯀꯤ ꯀ꯭ꯔꯤ ꯍꯥꯏꯁꯦꯔꯥ ꯔꯥꯏꯠ ꯆꯠ ꯆꯠꯄꯗꯣ
ꯎꯝ
ꯥꯔꯥꯏꯠ ꯆꯠꯄ ꯂꯗꯥꯥꯛꯀꯣ ꯂꯗꯥꯛ ꯂꯥꯁ ꯌꯔꯗꯒꯤꯅꯦ ꯑꯩꯅ ꯀꯟꯇꯦꯛ ꯇꯧꯔ ꯂꯩꯕꯗꯣ
ꯑꯣ
ꯂꯥ ꯔꯥꯏꯠ ꯋꯥꯟ ꯇꯥꯏꯝ ꯀꯣ
ꯍꯣꯏ
ꯆꯠꯄ ꯐꯪꯕ ꯑꯣꯏꯖꯔꯣ ꯑꯩꯒꯤ ꯕꯣꯔꯅꯦ
ꯚꯣꯔ ꯄꯤꯕꯤꯔꯤ ꯑꯩꯅ
ꯎꯝ ꯐꯪꯖꯔꯒꯦ ꯐꯪꯖꯔꯒꯦ ꯐꯪꯖꯒꯦ ꯍꯤ ꯍꯤ ꯐꯪꯖꯔꯣ ꯐꯪꯖꯔꯣ ꯀꯣꯛꯇꯣ ꯅꯛꯅ ꯂꯩꯔꯗꯤ ꯅꯀꯣꯛꯇꯣ ꯅꯥꯜꯂꯒ ꯕ꯭ꯂꯦꯁꯤꯡ ꯄꯤꯕ꯭ꯔꯥ ꯑꯁ ꯑꯁ ꯑꯗꯨ ꯑꯣꯏꯔꯗꯤ ꯑꯩ ꯐꯣꯟꯗ ꯑꯣꯏꯔꯖꯨ ꯑꯗꯨꯝ ꯅꯥꯟꯕꯤꯔꯣ ꯍꯦ ꯍꯦ ꯍꯦ ꯍꯦ ꯇꯜꯂꯦ ꯑꯗꯨ
ꯕ꯭ꯂꯦꯁꯤꯡ ꯄꯤꯕ ꯁ꯭ꯊꯥꯗꯣ
ꯑꯁ ꯅꯪꯅ ꯅꯥꯟꯕꯤꯕꯗꯣ ꯑꯩꯖꯨ ꯑꯗꯨꯝ ꯐꯤꯜꯁ ꯇꯧꯈ꯭ꯔꯕꯅꯦ ꯑꯗꯣ ꯊꯦꯡꯅꯕ ꯃꯇꯝꯗ ꯅꯪ ꯅꯪꯒꯤꯗꯃꯛꯇꯀꯣ ꯇꯥꯕ꯭ꯔꯣ ꯇꯥꯏ ꯅꯪꯒꯤꯗꯃꯛꯇ ꯑꯈꯣꯏꯒꯤ ꯂꯣꯀꯦꯜꯒꯤ ꯑꯥ ꯌꯦꯟꯗꯣ
ꯍꯣꯏ
ꯌꯦꯟꯗꯣ ꯁꯨꯞꯁꯨ ꯄꯤꯒꯅꯤ ꯑꯗꯨꯒ ꯃꯦꯟ ꯑꯣꯏꯅ ꯀꯂꯦꯖꯥꯒ ꯃꯈꯣꯡ ꯑꯅꯤꯗꯣ ꯃꯈꯣꯡ ꯑꯅꯤ ꯈꯇꯪ
ꯄꯦꯜꯂꯦꯍꯦ
ꯑꯩꯒꯤꯗꯃꯛ ꯑꯩꯒꯤ ꯏꯃꯥꯡꯗꯀꯣ ꯅꯪꯅ ꯃꯈꯣꯡ ꯑꯅꯤ ꯑꯗꯨ ꯀꯂꯦꯖꯥꯒꯖꯨ ꯆꯥꯛ ꯍꯥꯎꯕ ꯗꯨꯒ ꯃꯈꯣꯡ ꯑꯅꯤ ꯑꯩꯒꯤ ꯑꯩꯒꯤ ꯃꯥꯡꯗ ꯅꯪꯅ ꯆꯤꯛꯀꯗꯧꯕꯅꯦꯀꯣ
ꯁꯦꯁ ꯋꯥꯔꯤꯗꯤ ꯅꯨꯡꯉꯥꯏꯕꯩ ꯋꯥꯅꯦ
ꯏꯁ ꯅꯪꯖꯤꯖꯨ ꯑꯗꯨꯃꯥꯏꯅ ꯑꯩꯒꯤ ꯋꯥꯔꯤ ꯇꯥꯕꯤꯕꯗꯤ ꯌꯥꯝ ꯐꯔꯕꯅꯤꯅꯦ ꯑꯍꯦ
ꯑꯗꯨꯅꯤ ꯑꯩꯅ ꯕ꯭ꯂꯦꯁꯤꯡ ꯐꯖ